ꯍꯣꯏ
ꯍꯜꯂꯣ
ꯍꯜꯂꯣ ꯏꯆꯦ ꯆꯥꯎꯕꯤ
ꯐꯣꯟ ꯇꯧꯔꯛꯄ ꯊꯦꯡꯃꯟꯗꯅ ꯑꯁ ꯇꯨꯝꯒꯦ ꯇꯧꯋꯦꯍꯦ
ꯑꯁ ꯅꯪ ꯑꯩꯕꯨ ꯁꯥꯎꯕ ꯃꯥꯜꯂꯦꯗ
ꯁꯥꯎꯗꯦ ꯋꯥꯎꯗꯦ ꯀꯩꯗꯧꯕꯒꯤ ꯎꯝ
ꯑꯗꯨꯒꯤ ꯑꯩꯁꯨ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
ꯍꯥꯥ
ꯍꯪꯒꯣꯏꯕ꯭ꯔꯣ
ꯀꯔꯤ ꯍꯥꯏꯕ꯭ꯔꯥ
ꯇꯥꯗ꯭ꯔꯗꯤ ꯊꯣꯛꯑꯣ ꯁꯥꯗꯦ ꯀꯩꯗꯧꯕꯩ ꯁꯥꯎꯗꯣꯏꯅꯣ
ꯑꯩꯁꯤ ꯈꯔ ꯀꯤꯌꯦꯕꯀꯣ ꯅꯪꯉꯣꯟꯗ
ꯑꯩꯌꯥ ꯑꯩꯁꯨ ꯃꯤꯅꯤꯅꯦ ꯀꯔꯤꯅꯣꯅꯦ
ꯁꯨ ꯇꯧꯔꯣꯏꯌꯦ ꯅꯪꯕꯨꯁꯨ ꯁꯨ ꯊꯣ
ꯐꯥꯒꯤ ꯇꯧꯕꯅꯦꯗꯥ ꯇꯨꯝꯅꯤꯡꯉꯕꯣ ꯍꯧꯖꯤꯛꯇꯤ ꯑꯃꯨꯛ ꯇꯨꯝꯅꯤꯡꯔꯕꯣ
ꯇꯨꯝꯕ ꯍꯥꯏꯁꯦ ꯑꯁ ꯍꯧꯖꯤꯛ ꯇꯨꯝꯗꯗꯤ ꯍꯨꯔꯦꯟ ꯅꯨꯡꯊꯤꯟꯗ ꯇꯨꯝꯕꯗꯨ ꯑꯥ ꯀꯣꯛ ꯌꯥꯝ ꯆꯤꯛꯑꯦꯕ
ꯋꯥꯔꯤ ꯂꯤꯔꯣꯅꯦ ꯅꯪ
ꯏꯁ ꯀꯔꯤ ꯋꯔꯤ ꯀꯥꯏꯅ
ꯑꯩ ꯇꯥꯔꯒ ꯇꯨꯝꯔꯒꯦ
ꯎꯝ ꯅꯨꯄꯥ ꯃꯥꯗꯨ
ꯑꯥ
ꯑꯩꯩ ꯅꯉꯣꯟꯗ ꯍꯥꯏꯕ꯭ꯔ ꯍꯥꯏꯗꯕ ꯈꯪꯗꯦ ꯀꯪꯁꯣꯏ ꯍꯥꯏꯔꯒ ꯀꯪꯁꯣꯏꯕꯨ ꯀꯥꯡꯉꯧꯔꯒ ꯍꯪꯕꯗꯣ ꯈꯪꯕ꯭ꯔꯥ ꯅꯨꯄꯥ ꯑꯃꯗꯣ ꯑꯩꯉꯣꯟꯗ ꯆꯥꯛ ꯆꯥꯔꯕ꯭ꯔꯥ ꯍꯪꯉꯤ ꯑꯩꯅ ꯍꯣꯏ ꯍꯥꯏꯌꯦ ꯀꯔꯤ ꯏꯟꯁꯥꯡ ꯆꯥꯒꯦ ꯑꯩꯅ ꯀꯥꯡꯁꯣꯏ ꯆꯥꯏ ꯍꯥꯏꯕ ꯃꯥꯗꯨ ꯀꯥꯡꯁꯣꯏꯗꯨꯕꯨ ꯀꯔꯤꯅꯣ ꯀꯪꯉꯧꯔꯣ ꯍꯥꯏꯌꯦ
ꯀꯅꯥꯅꯣ ꯑꯗꯨ ꯅꯨꯄꯥꯗꯣ
ꯃꯃꯤꯡꯗꯨ ꯀꯔꯤ ꯍꯥꯏꯕ꯭ꯔꯥ ꯀꯥꯎꯋꯦ ꯑꯁ ꯌꯥꯝ ꯅꯨꯡꯅꯤꯡꯕꯅꯦ ꯑꯗꯨꯒ ꯃꯥꯟ ꯑꯗꯨꯝ ꯊꯦꯡꯕ ꯅꯪꯕꯨ ꯆꯥꯛ ꯆꯥꯔꯕ꯭ꯔꯣ ꯍꯤꯢꯔꯦ ꯆꯥꯗ꯭ꯔꯤ ꯍꯥꯢꯔꯦ ꯀꯔꯤꯀꯣ ꯑꯦ ꯍꯧꯖꯤꯛ ꯐꯥꯎ ꯆꯥꯗ ꯗꯕꯣ ꯍꯥꯏꯔꯑꯗꯤ ꯃꯥꯅ ꯢꯁ ꯍꯧꯖꯤꯛꯄꯨ ꯆꯥꯛ ꯆꯥꯗꯕ ꯃꯇꯝꯔꯣ ꯆꯥꯠ ꯑꯦ ꯁꯤ ꯑꯁꯤ ꯑꯁꯤꯃꯨꯛ ꯊꯦꯡꯕꯗ ꯀꯅꯥꯅ ꯆꯥꯛ ꯆꯥꯗꯕꯤ ꯂꯩ ꯗꯣꯢꯅꯣ ꯀꯥꯏ ꯍꯥꯏꯕꯗꯣ
ꯎꯝ
ꯃꯆꯤꯟ ꯈꯨꯐꯥ ꯁꯤꯗꯤ ꯍꯌꯦꯡ ꯁꯅꯥꯅꯨ ꯅꯕꯥꯅꯤ
ꯅꯨꯡꯉꯥꯏꯗꯧ ꯃꯥꯟꯗꯦ ꯑꯗꯨꯕꯨ ꯁꯥꯥꯕꯗꯤ ꯅꯨꯡꯉꯥꯏꯕꯅꯦ ꯑꯗꯨ ꯅꯨꯄꯥꯗꯨ
ꯍꯣꯏ ꯑꯩꯗꯤ ꯑꯁ ꯋꯥꯔꯤ ꯄꯥꯛ ꯁꯥꯗꯕꯅꯤꯅꯀꯣ ꯁꯥꯕ ꯍꯩꯇꯦ
ꯅꯨꯄꯥꯅ ꯋꯥꯔꯤ ꯁꯥꯅꯗ ꯁꯥꯅꯗꯤ ꯑꯗꯨꯗꯣ ꯍꯩ ꯂꯩꯇꯦ ꯑꯗꯨꯝ ꯈꯥꯏꯕ ꯁꯨꯅꯠꯇꯦ ꯑꯩ ꯈꯥꯛꯇ ꯈꯥꯏꯔꯒ ꯂꯩ ꯀꯥꯏꯅꯥ ꯍꯥꯢꯔꯛꯀꯅꯤ
ꯅꯪꯁꯨ ꯇꯨꯝꯅꯤꯡ ꯑꯣ
ꯅꯪꯒ ꯋꯥꯔꯤ ꯅꯪꯒꯤ ꯋꯥꯔꯤ ꯇꯥꯕꯅꯦ ꯑꯩꯗꯤ ꯋꯥ ꯋꯥ ꯉꯥꯡꯕ ꯍꯩꯇꯕꯅꯤꯅ ꯀꯣ
ꯅꯪꯁꯦ ꯌꯥꯝ ꯌꯥꯝ ꯏꯪꯅ ꯇꯞꯄ ꯇꯨꯕꯗꯣ ꯑꯗꯨ ꯃꯥꯜꯂꯦꯗ
ꯅꯠꯇꯦꯗ
ꯑꯈꯣꯟꯅ ꯋꯥ ꯈꯨ ꯉꯥꯡꯗꯣ ꯑꯈꯣꯏꯗꯤ
ꯉꯥꯡꯉꯣꯅꯦ ꯀꯥꯏꯗꯦ
ꯑꯩꯈꯣꯏꯗꯤ ꯋꯥ ꯉꯥꯡꯉꯁꯨ ꯔꯁꯤ ꯌꯥꯎꯗꯕ ꯑꯗꯨꯒꯨꯝꯕ ꯃꯤꯅꯦꯕ ꯑꯩꯈꯣꯏꯗꯤ ꯑꯗꯨꯒ ꯕꯣꯡ ꯍꯥꯏꯔꯗꯤ ꯂꯣꯏꯔꯦ ꯀꯔꯤꯁꯨ ꯂꯩꯇ꯭ꯔꯦ
ꯑꯩꯁꯨ ꯑꯗꯨꯒꯨꯝꯕ ꯃꯤꯅꯤꯅꯦ
ꯃꯥꯟꯂꯦ
ꯑꯁꯦꯡꯕꯅꯦ
ꯑꯗꯨ ꯑꯁ ꯑꯗꯥꯏꯕꯨ ꯋꯥꯔꯤ ꯁꯥꯕ ꯍꯩꯇꯕ
ꯋꯥꯔꯤ ꯁꯥꯕ ꯍꯩꯔꯒ ꯀꯩꯗꯧꯗꯣꯏ ꯅꯣꯗ ꯑꯗꯨ ꯋꯥꯔꯤ ꯁꯥꯕ ꯌꯥꯝ ꯍꯥꯏꯃꯟꯗ꯭ꯔꯁꯨ ꯅꯨꯄꯤ ꯐꯪꯗꯕꯅꯦꯀꯣ
ꯍꯥꯥ
ꯋꯥꯔꯤ ꯁꯥꯕ ꯍꯥꯏꯃꯟꯗ꯭ꯔꯁꯨ ꯅꯩꯄꯤ ꯐꯪꯗꯕꯅꯦꯕ
ꯑꯗꯣ ꯍꯩꯃꯟ ꯍꯩꯃ ꯍꯩꯃꯟꯗꯕꯁꯨ ꯐꯪꯗꯦ
ꯃꯟꯅꯦ ꯍꯩꯃꯟꯂꯁꯨ ꯅꯨꯄꯤꯅ ꯄꯥꯝꯗꯦ ꯍꯩꯃꯟꯗ꯭ꯔꯁꯨ ꯅꯨꯄꯤꯅ ꯅꯨꯄꯥ ꯊꯣꯛꯇꯦ ꯀꯥꯢ ꯍꯥꯏꯕꯗꯣ
ꯑꯗꯨ ꯈꯟꯒꯤꯅꯦꯕ ꯑꯩꯕꯨꯗꯤ ꯑꯗꯨꯕ ꯂꯩꯇꯦ ꯀꯣ
ꯅꯪꯗꯤ ꯀꯔꯤꯅꯣ
ꯑꯩꯗꯤ ꯀꯔꯤꯁꯨ ꯅꯠꯇꯦ
ꯅꯪꯗꯤ ꯑꯇꯣꯞꯄ ꯅꯨꯄꯥ ꯂꯩꯕ꯭ꯔ ꯑꯗꯨꯗꯤ
ꯂꯩꯌꯦ
ꯑꯩ ꯌꯥꯝ ꯐꯩꯌꯦꯅꯦ
ꯐꯕ ꯍꯥꯁꯤꯔ ꯐꯠꯇꯦ ꯍꯥꯁꯤꯔ ꯈꯪꯪꯗꯦ ꯉꯥꯔꯥꯡ ꯉꯥꯔꯥꯡ ꯅꯨꯗꯥꯡ ꯁꯨ ꯑꯣꯢꯔꯝꯒꯅꯤ ꯎꯝ ꯍꯣꯏ ꯃꯥ ꯐꯣꯟ ꯇꯧꯔꯛꯑꯦ
ꯑꯥ
ꯑꯩꯗꯣ ꯁꯤꯗ ꯀꯟꯅ ꯋꯥꯔꯤ ꯁꯥꯟꯅꯔ ꯀꯥꯟꯗ ꯃꯥ ꯇꯧꯔꯛꯄ ꯑꯩꯁꯦ ꯑꯃ ꯍꯥꯛꯄ ꯍꯜꯂꯒ ꯃꯥꯗꯣ ꯎꯝ ꯋꯥꯔꯤ ꯁꯟꯅꯗꯣꯢꯅꯤꯅꯥ ꯃꯤ ꯑꯃꯅ ꯐꯣꯟ ꯇꯧꯔꯛꯀꯦꯅ ꯑꯩꯉꯣꯟꯗ ꯍꯦꯛ ꯍꯥꯏꯕꯒ ꯃꯥ ꯇꯧꯔꯛꯄ ꯑꯗꯨ ꯇꯧꯔꯛꯄ ꯍꯧꯔꯦ ꯃꯥꯁꯨ ꯑꯩꯗꯣ ꯃꯥꯕꯨ ꯍꯦꯛ ꯀꯛꯄ ꯍꯦꯛ ꯀꯛꯄꯥ ꯑꯗꯨꯒꯤ ꯅ ꯑꯩꯈꯣꯏꯅ ꯇꯦꯛꯁ ꯊꯥꯔꯁꯨ ꯃꯥꯗꯨ ꯁꯥꯎꯕ꯭ꯔꯥ ꯈꯪꯗꯦ ꯐꯣꯟꯗ ꯑꯗꯨꯝ ꯍꯟꯖꯤꯟ ꯍꯟꯖꯤꯟ ꯇꯔꯛꯑꯦ ꯑꯩꯅꯖꯨ ꯉꯥꯇꯪ ꯉꯥꯢꯈꯣꯅ ꯍꯥꯏꯔꯖꯨ ꯑꯩ ꯋꯥꯗꯣ ꯇꯥꯕꯤꯗ꯭ꯔꯦ ꯑꯗꯨꯗꯒꯤ ꯄꯥꯢꯅꯤꯡꯗ꯭ꯔ ꯅꯪ ꯄꯥꯢꯅꯤꯡꯗ꯭ꯔ ꯄꯩꯅꯤꯡꯗꯕ꯭ꯔꯣ ꯀꯥꯢꯅ
ꯅꯪ ꯁꯤꯗ ꯑꯗꯨꯝ ꯇꯧꯋꯦ ꯍꯥꯏꯕꯗꯨ ꯍꯥꯟꯅ ꯃ ꯃꯉꯣꯟꯗ ꯈꯪꯍꯟꯗꯕ꯭ꯔꯣ
ꯈꯪꯉꯦ ꯈꯪꯉꯦ ꯈꯪꯕꯨꯗꯤ ꯈꯪꯉꯦ ꯀꯣ ꯑꯗꯨ ꯑꯣꯏꯔꯁꯨ ꯑꯈꯣꯏꯗꯤ ꯋꯥꯔꯤ ꯁꯥꯕꯗꯣ ꯄꯥꯛꯅ ꯁꯥꯗꯦꯕ ꯍꯥꯏꯗꯤ ꯍꯞꯇꯥ ꯑꯃꯗ ꯑꯍꯨꯝ ꯂꯛ ꯒꯨꯝꯕ ꯑꯝ ꯃꯔꯤꯔꯛ ꯁꯥꯕꯁꯨ ꯌꯥꯎꯢꯀꯣ ꯑꯗꯨ ꯅꯨꯡꯇꯤꯒꯤ ꯁꯥꯕ ꯂꯩꯇꯦꯕ
ꯃꯥꯅ ꯕꯤꯖꯤ ꯑꯣꯏꯕꯒꯤꯔꯣ
ꯍꯣꯏ
ꯑꯣ
ꯑꯗꯨꯒꯤ ꯃꯥꯅ ꯁꯥꯕ ꯅꯨꯃꯤꯠꯇꯣ ꯑꯩꯁꯨ ꯁꯥꯅꯤꯡꯗꯕ ꯃꯔꯛ ꯃꯔꯛꯇꯀꯣ ꯑꯩꯖꯨꯥ ꯅꯨꯡꯇꯤꯒꯤ ꯁꯥꯕꯗꯣ ꯄꯥꯝꯗꯦꯕ
ꯑꯗꯨꯗꯤ ꯅꯣꯏ ꯅꯕꯥꯟ ꯅꯤꯒꯤꯁꯦ ꯈꯔ ꯍꯥꯏꯕꯗꯤ ꯅꯨꯡꯁꯤꯅꯕꯁꯦ ꯈꯔ ꯀꯨꯏꯕ ꯃꯥꯜꯂꯦꯗ
ꯀꯨꯏꯗ꯭ꯔꯤꯗ ꯆꯍꯤꯁꯨ ꯐꯥꯗꯔꯤ ꯑꯗꯨꯒꯤꯗꯤ
ꯑꯦ ꯆꯍꯤ ꯐꯥꯗ꯭ꯔꯒ ꯍꯞꯇꯥꯗ ꯑꯃ ꯑꯃ ꯑꯅꯤ
ꯈꯣꯢꯗꯨ ꯀꯨꯏꯅ ꯑꯗꯨꯝ ꯍꯥꯟꯅ ꯇꯤꯟꯅꯔꯛꯄ ꯍꯥꯏꯇꯥꯔꯦ ꯆꯍꯤ ꯑꯃꯒꯨꯝꯕꯗꯤ ꯑꯗꯨꯝ ꯐꯖꯅ ꯇꯤꯟꯅꯔꯛꯑꯦꯀꯣ ꯑꯗꯨꯝ ꯑꯗꯨꯝ ꯑꯩꯈꯣꯏꯁꯦ ꯋꯥꯔꯤ ꯁꯥꯕ ꯍꯧꯕꯅꯤꯅ
ꯑꯗꯨ ꯑꯣꯏꯔꯁꯨ ꯃꯥꯁꯨ ꯑꯁꯤꯒꯨꯝꯕꯗ ꯌꯥꯝ ꯂꯨꯞꯄ ꯅꯠꯇꯕꯀꯣ
ꯑ
ꯑꯗꯨ ꯑꯣꯏꯕꯒꯤ ꯑꯃ ꯑꯝꯗꯁꯨ ꯑꯩꯁꯨ ꯐꯥꯕ ꯑꯩꯖꯨ ꯅꯨꯡꯇꯤꯒꯤ ꯋꯥꯔꯤ ꯋꯥꯔꯤ ꯁꯥꯕ ꯃꯤꯖꯦ ꯑꯩ ꯇꯧꯅꯤꯡꯗꯦꯕ ꯑꯗꯨ ꯑꯗꯨꯒꯤ ꯑꯩ ꯉꯣꯟꯗꯗꯤ ꯆꯞꯆꯥꯕ ꯍꯥꯏꯇꯥꯔꯦ
ꯅꯉꯣꯟꯗꯒꯤ ꯑꯍꯟ ꯑꯣꯏꯕ ꯃꯥꯜꯂꯦ ꯑꯗꯨꯗꯤ
ꯎꯝ ꯃꯥ ꯍꯣꯏ ꯑꯣꯏꯌꯦ
ꯀꯨꯔꯔꯣꯏ ꯑꯗꯨꯗꯤ ꯆꯠꯂꯅꯤ ꯅꯪꯁꯨ
ꯆꯠꯈꯤꯔꯣꯏꯗ ꯅꯪꯁꯨ
ꯌꯨꯝ ꯄꯥꯜꯂꯅꯤ ꯅꯣꯏꯒꯤ ꯆꯍꯤꯗꯤ ꯆꯞ ꯆꯥꯔꯦꯗ
ꯅꯣꯏ ꯅꯨꯄꯤꯒꯤꯗꯤ ꯍꯣꯏ ꯌꯨꯝ ꯄꯥꯟꯕꯒꯤ
ꯍꯣꯏ ꯆꯞ ꯆꯥꯕꯖꯨ ꯑꯈꯣꯏꯇꯤ ꯋꯥꯠꯂꯤꯗ ꯑꯩꯁꯨ ꯑꯁ ꯀꯩꯅꯣꯝꯗꯤ ꯇꯧꯈꯤꯅꯤꯗ
ꯅꯪ ꯅꯪ ꯅꯨꯄꯥ ꯊꯥꯕꯛ ꯁꯨꯔꯗꯤ ꯌꯥꯔꯦꯗ ꯑꯁ
ꯀꯗꯥꯏꯗꯒꯤ ꯑꯩꯈꯣꯏ ꯅꯨꯄꯥꯗꯨ ꯊꯥꯕꯛ ꯇꯧꯗꯦ ꯑꯗꯨꯅ ꯋꯥꯒꯅꯤ ꯑꯗꯨꯅ ꯑꯩ ꯀꯩꯅꯣ ꯇꯧꯗ꯭ꯔꯗꯤ ꯌꯥꯔꯣꯏ
ꯍꯣꯏ ꯅꯪꯅ ꯑꯗꯨꯒꯨꯝꯕ ꯋꯥꯈꯜꯗꯣ ꯂꯩꯔꯗꯤ ꯐꯩ
ꯎꯝ ꯑꯩꯅ ꯁꯨꯃꯥꯏꯟ ꯇꯧꯅꯤ ꯁꯨꯃꯥꯏꯟ ꯇꯧꯔꯅꯤ ꯑꯗꯨ ꯅꯨꯄꯥꯁꯨ ꯑꯗꯨꯝ ꯂꯣꯏ ꯌꯥꯕꯅꯤ
ꯅꯪꯗꯤ ꯅꯨꯄꯤ ꯀꯣꯏꯗ꯭ꯔꯣ
ꯀꯩ ꯍꯥꯏꯕꯥ
ꯅꯪꯗꯤ ꯅꯨꯄꯤ ꯀꯣꯏꯗ꯭ꯔꯣ
ꯀꯣꯏꯌꯦꯗꯥ
ꯀꯣꯏꯌꯦꯗꯥ
ꯃꯔꯛ ꯃꯔꯛꯇꯗꯤ ꯀꯅꯥꯗꯦꯗ ꯀꯣ
ꯑꯁ ꯈꯪꯗ꯭ꯔꯦ ꯑꯁ ꯑꯩꯁꯨ ꯒ꯭ꯌꯥꯟ ꯇꯥꯗ꯭ꯔꯦ ꯃꯣꯏꯅ ꯅꯨꯡꯁꯤꯔꯒꯗꯤ ꯅꯨꯡꯁꯤꯔꯒ ꯇꯧꯕꯅꯦ ꯑꯗꯣ ꯑꯩꯈꯣꯏꯅ ꯃꯔꯥꯛꯇꯗꯤ ꯁꯥꯎꯅꯤꯡꯕ ꯀꯣ
ꯁꯥꯎꯅꯤꯡꯕ ꯈꯣꯠꯄꯥ
ꯑꯦ ꯅꯨꯄꯤꯗꯣ ꯑꯩꯉꯣꯟꯗꯒꯤ ꯏ ꯆꯍꯤ ꯑꯃꯥ ꯑꯍꯟꯅꯦꯕ
ꯎꯝ ꯑꯗꯨꯕꯨꯗꯤ ꯀꯩꯁꯨ ꯀꯥꯏꯗꯦꯗ ꯃꯤ ꯆꯍꯤ ꯃꯉꯥ ꯇꯔꯨꯛ ꯍꯜꯂꯁꯨ ꯑꯗꯨꯝ ꯀꯣꯏꯅꯩꯗꯨꯗꯤ
ꯎꯝ ꯃꯥꯒ ꯅꯪꯅ ꯍꯥꯏꯕꯗꯣ ꯅꯪꯗꯣ ꯎꯝ ꯇꯣꯡꯉꯥꯜꯂꯦ ꯃꯥꯗꯤ ꯑꯗꯨꯝ ꯐꯣꯟ ꯇꯧꯔꯒ ꯂꯩꯁꯦ ꯍꯥꯏꯕꯅꯦꯕ
ꯑꯁ ꯑꯗꯨꯗꯤ
ꯃꯉꯣꯟꯗ ꯃꯇꯝ ꯑꯗꯨꯝ ꯄꯤꯌꯣ ꯑꯩꯅ ꯀꯩꯅꯣ ꯐꯣꯟꯗꯨ ꯋꯥꯔꯤ ꯁꯥꯕ ꯇꯟꯕꯀꯣ
ꯎꯝ ꯎꯝ
ꯍꯣꯏ ꯅꯨꯡꯁꯤꯗꯕꯗꯤ ꯅꯠꯇꯦ ꯅꯨꯡꯁꯤꯕꯒꯤꯅꯦ ꯑꯗ ꯑꯁ ꯇꯧꯗ꯭ꯔꯗꯤ ꯑꯗꯨꯝ ꯑꯩꯉꯣꯟꯗ ꯈꯟꯅꯔꯅꯤ ꯑꯩꯅ ꯑꯗꯨꯝ ꯈꯟꯅꯔꯦ ꯑꯩꯅꯗꯤ ꯑꯗꯨꯝ ꯐꯥꯒꯤ ꯇꯧꯔꯅꯤ ꯑꯩꯅ ꯁꯦꯔꯤꯌꯁ ꯁꯦꯔꯤꯌꯁ ꯂꯧꯗꯕꯀꯣ ꯈꯅꯥꯔꯁꯨ
ꯎꯝ ꯍꯨꯝ ꯑꯗꯨꯕꯨꯗꯤ ꯐꯔꯝꯗꯧꯗꯤ ꯃꯥꯂꯦ ꯅꯪꯁꯦ
ꯍꯥꯥ
ꯅꯕꯨꯛꯕꯨꯗꯤ ꯐꯔꯝꯗꯧꯗꯤ ꯃꯥꯥꯟꯂꯦꯕ ꯏꯪꯅ ꯆꯤꯛ ꯏꯪꯅ ꯇꯞꯅ ꯇꯧꯕꯗꯨ
ꯈꯥꯟꯅꯕꯗ ꯏꯅꯔꯖꯤꯁꯨ ꯐꯪꯉꯦꯕ
ꯈꯣꯏꯗꯤ ꯑꯦꯁ ꯀꯗꯥꯏꯗꯒꯤ ꯑꯩꯅ ꯍꯦꯛ ꯁꯨꯃꯥꯏꯅ ꯂꯥꯎꯔꯕ ꯅꯨꯡ ꯑꯗꯨꯝ ꯁꯥꯎꯔꯗꯤ ꯃꯥꯗꯤ ꯁꯥꯎꯕ ꯑꯠ ꯑꯃꯠ ꯇꯨ ꯂꯩꯇꯕꯅꯦ ꯗꯨ ꯃꯔꯛ ꯃꯔꯛꯇꯗꯤ ꯃꯥꯖꯨ ꯉꯥꯡꯅꯤꯡꯕ ꯂꯩꯀꯣ ꯁꯥꯎꯔ ꯅꯪꯁꯨ ꯑꯩꯅꯦ ꯑꯩꯉꯣꯟꯗ ꯇꯥꯏꯅꯩ ꯎꯝ ꯑꯩꯉꯣꯟ ꯑꯩꯅ ꯉꯥꯡꯔꯁꯨ ꯑꯩ ꯑꯩꯅ ꯑꯗꯨꯝ ꯂꯥꯜ ꯂꯥꯜ ꯂꯥꯟꯒꯅꯤꯒ ꯍꯥꯏꯔꯒ ꯑꯗꯨꯝ ꯇꯣꯛꯈ꯭ꯔꯅꯤ ꯑꯃꯨꯔꯣꯝꯗꯗꯤ
ꯁꯅꯔꯒ ꯀꯥꯟꯅꯗꯦꯗ ꯍꯣꯏ
ꯃꯥꯅꯦ ꯃꯥꯅꯦ
ꯃꯔꯛ ꯃꯔꯛꯇꯗꯤ ꯈꯠꯅꯗ ꯍꯣꯏ ꯅꯨꯡꯁꯤꯔꯗꯤ ꯈꯟꯅꯥ ꯅꯤꯡꯕꯅꯦꯀꯣ ꯑꯁꯦꯡꯕ ꯍꯥꯏꯔꯒꯦ ꯑꯗꯨ ꯑꯣꯏꯔꯁꯨ ꯑꯁ ꯑꯗꯨꯝ ꯈꯜꯂꯒ ꯑ ꯃꯤ ꯏꯃꯥꯟꯅꯕ ꯃꯌꯦꯛ ꯃꯃꯥꯡꯗꯖꯨ ꯑꯩꯈꯣꯏ ꯏꯃꯥꯟꯅꯕ ꯏꯃꯥꯟꯅꯕꯤ ꯃꯃꯥꯡꯗꯁꯨ ꯑꯗꯨꯝ ꯈꯠꯅꯕ ꯅꯨꯡꯉꯥꯏꯇꯕꯅꯦꯀꯣ ꯍꯥꯏꯕꯗꯤ ꯈꯠꯅꯔꯗꯤ ꯃꯣꯏꯅ ꯑꯗꯨꯝ ꯂꯥꯟꯅ ꯂꯧꯕꯅꯦꯕ
ꯎꯝ
ꯃꯤꯒꯤ ꯃꯃꯥꯡꯗꯁꯨ ꯈꯠꯅꯕ ꯌꯥꯗꯦ ꯑ ꯅꯣꯏ ꯅꯣꯏꯁꯨ ꯑꯗꯨꯃꯥꯏ ꯇꯧꯒꯅꯨ ꯍꯥꯏꯕꯗꯤ ꯈꯥꯅꯅꯤꯡꯉꯁꯨ ꯅꯕꯥꯅꯤꯒꯤ ꯅꯕꯥꯅꯤ ꯈꯛꯇ ꯂꯣꯠꯔꯒ ꯈꯟꯅꯕꯗꯣ ꯑꯗꯨꯅ ꯈ꯭ꯋꯥꯏꯗꯒꯤ ꯕꯦꯁꯅꯦ ꯀꯣ
ꯈꯣꯏꯗꯤ ꯈꯠꯅꯕꯁꯦ ꯑꯩꯅ ꯍꯧꯕ ꯅꯠꯇꯅ ꯈꯠꯅꯗꯦ
ꯑꯩꯅ ꯍꯦꯛ ꯂꯥꯎꯔꯕ ꯃꯥ